ꯑꯪ ꯃꯤꯁ ꯏꯕꯥꯅꯤꯒꯤꯁꯦ ꯍꯧꯖꯤꯛ ꯀꯌꯥ ꯁꯨꯈ꯭ꯔꯒꯦ ꯃꯉꯥ ꯁꯨꯗꯣꯏꯔꯥ ꯃꯔꯤ ꯁꯨꯗꯣꯏꯔꯥ
ꯃꯔ ꯁꯤ ꯀ ꯃꯉ ꯃꯥꯜꯂꯦ
ꯑꯣꯀꯦ ꯑꯣꯀꯦ
ꯑꯥ ꯑꯗꯨꯗꯣ ꯑꯦꯂꯥꯏꯟ ꯁꯞꯖꯦꯛ ꯍꯥꯏꯁꯦ ꯏꯗꯨꯀꯦꯁꯟꯒꯤ ꯑꯣꯏꯗꯣꯏꯔꯕ
ꯑꯇꯣꯞꯄ ꯁꯕꯖꯦꯛꯀꯤ ꯍꯣ ꯍꯣꯏ ꯍꯣꯏ ꯃꯣꯏꯒꯤꯗ ꯏꯔꯥꯡ ꯊꯣꯛꯏꯁꯦ ꯇꯁꯦꯡꯅ ꯑꯦꯂꯥꯏꯟ ꯁꯕꯖꯦꯛꯀꯤ ꯑꯣꯏꯗꯣꯏꯅꯦꯕ ꯑꯗ ꯑꯇꯣꯞꯄ ꯑꯄꯥꯔꯠꯃꯦꯟꯒꯤꯁꯨ ꯇꯧꯕꯗꯤ ꯌꯥꯎꯔꯝꯗꯣꯏꯅꯦꯕ ꯑꯗꯣ ꯏꯔꯥꯡ ꯊꯣꯛꯈꯤꯁꯤꯅ ꯃꯣꯏ ꯑꯃ ꯊꯕꯛ ꯑꯃ ꯑꯦꯛꯖꯥꯝ ꯀꯧꯕꯗꯣ ꯊꯕꯛ ꯑꯦꯛꯖꯥꯝ ꯑꯦꯝ ꯄꯤ ꯑꯦꯁ ꯇꯤꯌꯦꯁ ꯑꯣꯖꯥ ꯀꯧꯏꯗꯅ ꯍꯟꯗꯛꯇ ꯃꯃꯥꯡꯒꯤꯗ ꯑꯗꯨꯒꯤꯗꯨꯗ ꯀꯩꯅꯣ ꯇꯧꯋꯦꯗꯅ ꯍꯥꯏꯗꯤ ꯑꯗꯨꯗ ꯏꯔꯥꯡ ꯊꯣꯛꯂꯛꯄꯁꯦ ꯑꯗꯨꯗꯅꯦꯕ ꯍꯥꯏꯗꯤ ꯕꯤ ꯑꯦꯠꯀꯤ ꯁꯕꯖꯦꯛꯁꯦ
ꯑꯥ
ꯁꯤꯅ ꯃꯣꯏꯗ ꯆꯪꯁꯤꯜꯂꯒ ꯑꯣꯖꯥ ꯑꯣꯏꯕ ꯌꯥꯏ ꯃꯣꯏꯒꯤ ꯗꯤꯄꯥꯔꯠꯃꯦꯟꯀꯤ ꯃꯣꯏꯅ ꯆꯪꯖꯤꯜꯂꯒꯗꯤ ꯃꯣꯏ ꯕꯤ ꯑꯦꯗꯀꯤꯗꯨꯗ ꯑꯣꯏꯔꯨ ꯌꯥꯗꯦꯗꯅ ꯑꯗꯣ ꯍꯥꯏꯗꯤ ꯕꯤ ꯑꯦꯗꯀ ꯏꯗꯨꯀꯦꯁꯟꯒꯗꯤ ꯌꯥꯝ ꯊꯤꯅ ꯈꯠꯅꯗꯔ ꯇꯝꯕꯗ
ꯑꯥ ꯇꯤꯆꯔꯁ ꯏꯗꯨꯀꯦꯁꯟꯗꯣ ꯑꯥ ꯑꯥ
ꯑꯗꯨꯒꯤ ꯏꯔꯥꯡꯁꯦ ꯊꯣꯛꯄꯅꯦꯕ ꯍꯥꯏꯗꯤ ꯃꯣꯏꯅ ꯑꯁ ꯌꯥꯝ ꯄꯛꯇꯕꯅꯦ ꯍꯥꯏꯕ ꯑꯁ
ꯍꯥꯏꯗꯤ ꯕꯤ ꯑꯦꯠꯁꯤꯅ ꯏꯗꯨꯀꯦꯁꯟꯒꯤ ꯗꯤꯄꯥꯔꯠꯃꯦꯟꯒꯤ ꯆꯪꯁꯤꯟꯂꯤꯔꯕ
ꯆꯪꯖꯟꯒꯦ ꯇꯧꯔꯛꯏꯕ꯫ ꯑꯗꯨꯗ ꯃꯣꯏꯅ ꯌꯥꯔꯣꯏꯁꯤꯅꯦꯕ ꯍꯥꯏꯔꯤꯁꯦ ꯑꯗꯨꯗꯒꯤ ꯌꯦꯠꯈꯥꯏꯅꯔꯛꯄ꯫
ꯑꯗꯨꯅꯦ ꯍꯥꯏꯁꯦ ꯌꯥꯝ ꯊꯤꯅ ꯈꯦꯠꯅꯗ꯭ꯔꯣ꯫ ꯑꯗꯨꯒ ꯃꯤ ꯆꯪꯁꯤꯜꯂꯒ ꯑꯃꯨꯛ ꯃꯣꯏꯒꯤ ꯁꯞꯖꯦꯛꯇꯨꯗ ꯑꯣꯖꯥ ꯑꯣꯏꯒꯦ ꯀꯥꯏꯅꯒ ꯑꯗꯨꯕꯨ ꯌꯥꯔꯤꯕꯕ ꯇꯥꯕꯗ꯫
ꯏꯗꯨꯀꯦꯁꯟ ꯄꯜꯂꯦꯟꯅ ꯆꯡꯖꯜꯂꯤꯔꯕ ꯑꯗ ꯇꯥꯔꯦꯅꯦ
ꯑꯗꯨꯅꯤ ꯇꯥꯔꯦ ꯑꯗꯨꯗ
ꯑ ꯇꯤꯆꯔꯁ ꯏꯗꯨꯀꯦꯁꯟ ꯄꯜꯂꯦꯅ ꯏꯗꯨꯀꯦꯁꯟ ꯑꯃ ꯄꯜꯂꯦꯅ ꯆꯪꯖꯜꯂꯤꯔꯕ
ꯐꯅꯌꯥꯝ ꯀꯨꯏꯕꯨꯛꯅꯦ ꯍꯥꯏꯕ ꯏꯔꯥꯡ ꯊꯣꯛꯏꯖꯦ ꯑꯗꯨ
ꯇꯧꯋꯦ ꯇꯧꯋꯦ ꯇꯧꯋꯏ ꯑꯥ
ꯑꯗꯒꯤꯗꯤ ꯑꯥ ꯈꯥꯏꯗꯣꯛꯇ꯭ꯔꯕꯅꯦ ꯑꯗꯨꯝ ꯊꯨꯞꯆꯟꯒꯅꯤ ꯑꯩꯈꯣꯏ ꯃꯅꯤꯄꯨꯔꯒꯤꯗꯤ ꯁꯨꯃꯥꯏꯅ ꯇꯧꯔꯒ
ꯃꯥꯅꯤ ꯕꯦꯔꯥꯅꯤ
ꯑꯗꯨꯅ ꯍꯥꯏꯕ ꯑꯗꯨꯅ ꯃꯅꯤꯄꯨꯔꯗ ꯇꯁꯦꯡꯅ ꯀꯔꯤꯅꯣ ꯁꯤꯅꯤ ꯆꯠꯅꯔꯤꯕ ꯂꯤꯆꯠꯁꯦ
ꯎꯝ꯫
ꯃꯄꯥꯟ ꯇꯝꯒꯤꯕꯗꯣ ꯐꯩꯌꯦꯉꯣ ꯅꯪ
ꯍꯣꯏ ꯑꯗꯨꯃꯥꯏꯅ ꯑꯗꯨ ꯃꯌꯥꯝꯗꯣ ꯑꯩ ꯏꯔꯥꯡ ꯀꯩꯀꯩ ꯄꯨꯡꯇꯧ ꯇꯧꯁꯤꯜꯂꯛꯄꯗꯨꯗ ꯀꯩꯅꯣ ꯇꯧꯋꯦꯕ ꯑꯩꯁꯨ ꯇꯝꯍꯧꯔꯒꯦꯅ ꯇꯧꯔꯕ
ꯑꯗꯨꯅꯦ ꯑꯗꯨꯅ ꯐꯩꯅꯦ ꯍꯥꯏꯕ꯫
ꯍꯣꯏ ꯏꯟꯇꯔꯅꯦꯠ ꯃꯛꯇ ꯑꯣꯏ ꯇꯥꯔꯖꯨ ꯈꯨꯗꯛ ꯈꯨꯗꯛꯇ ꯑꯗꯨꯝ ꯁꯠꯗꯥꯎꯟ ꯇꯧꯕꯤ ꯈꯣꯠꯄꯤ
ꯑꯁ ꯑꯗꯨꯅꯦ ꯑꯗꯨꯅꯦ꯫
ꯌꯥꯝ ꯊꯤꯅ ꯅꯤꯍꯦ ꯀꯥꯏꯗꯒꯤ ꯂꯥꯏꯔꯤꯛ ꯇꯝꯕꯗꯗꯤ ꯄꯨꯔꯥ ꯁꯣꯏ ꯇꯔꯛꯇꯣꯏꯅꯤꯗꯣ
ꯁꯣꯏꯔꯤꯅꯦ ꯀꯗꯥꯏꯗꯤ ꯀꯣꯔꯣꯅꯥꯅ ꯑꯃꯨꯛ ꯆꯍꯤ ꯀꯌꯥꯅꯣ ꯃꯥꯡꯍꯟꯈ꯭ꯔꯦ ꯑꯗꯒꯤꯗꯤ ꯃꯤꯅ ꯂꯣꯏ ꯗꯦꯕꯂꯞꯃꯦꯟ ꯂꯥꯛꯅꯔꯀꯥꯟꯗ ꯑ ꯑꯩꯈꯣꯏꯅ ꯑꯃꯨꯛ ꯏꯔꯥꯡ ꯇꯧ ꯂꯩꯔꯦ
ꯑꯗꯨꯅꯦ ꯍꯤꯏꯁꯦ꯫
ꯎꯝ ꯑꯗꯨꯝ ꯁꯣꯟꯊꯔ ꯂꯩꯔꯦꯕ꯫
ꯑꯗꯨꯅꯦ ꯑꯗꯨꯅꯦ ꯀꯥꯏꯗꯒꯤ ꯑꯁ ꯀꯔꯤ ꯑꯃꯨꯛ ꯁꯥꯁꯤꯒꯦ ꯏꯕꯥꯅꯤ
ꯑꯗꯨꯅꯦ ꯑꯗꯨ ꯑꯥ ꯁꯤꯗꯦꯟ ꯍꯣꯏꯒ ꯑꯗꯨꯝ ꯄꯨꯕꯤꯕ ꯅꯠꯇ꯭ꯔꯣ꯫
ꯄꯨꯜꯂꯤ ꯄꯨꯜꯂꯤ꯫
ꯑꯣ ꯅꯣꯡꯃ ꯑꯩꯈꯣꯏ ꯌꯨꯝꯗ ꯊꯣꯛꯂꯛꯑꯀꯥꯟꯗ ꯄꯨꯂꯞ ꯄꯨꯟꯖꯦꯕ꯫
ꯌꯥꯏ ꯌꯥꯏ ꯎꯗꯕꯁꯨ ꯀꯨꯏꯔꯦ
ꯀꯨꯏꯔꯦ ꯀꯅꯥꯝ ꯄꯨꯟꯗꯕ ꯀꯩꯅꯣꯕꯨꯗꯤ ꯀꯩꯕ ꯃꯦꯁꯦꯁꯇ ꯀꯩꯗꯕꯨꯗꯤ ꯑꯗꯨꯝ ꯄꯪꯁꯥ ꯁꯥꯅꯕ ꯏꯁꯇꯦꯇꯁ ꯌꯦꯡꯅ ꯈꯣꯠꯂꯒ ꯑꯗꯨꯒ ꯗꯥꯏꯔꯦꯛꯂꯤ ꯎꯅꯔ ꯄꯨꯟꯕꯗꯨꯗꯤ ꯀꯨꯏꯔꯦꯕ ꯄꯨꯟꯗꯕ
ꯑꯗꯨꯅꯦ ꯍꯥꯏꯁꯦ ꯀꯨꯏꯔꯦ
ꯀꯅꯥꯝ ꯄꯨꯟꯗꯔꯦꯕ ꯃꯥ ꯃꯥ ꯊꯣꯛꯄ ꯂꯣꯏ ꯆꯠꯅꯒꯔ꯭ꯦ ꯍꯣꯏ ꯑꯗꯨꯅꯦ ꯑꯗꯨ ꯃꯥꯁꯇꯔ ꯊꯧꯅꯔꯛꯄ ꯈꯔ ꯑꯗꯒꯤꯗꯤ ꯒ꯭ꯔꯦꯖꯨꯋꯦꯁꯟ ꯇꯧꯅꯔꯛꯄ ꯑꯩꯈꯣꯏ ꯅꯣꯡ ꯐꯥꯇꯣꯛ ꯀꯩꯀꯩ ꯐꯥꯎꯅꯔꯝꯃꯦ ꯑꯗꯨꯒ ꯑꯗꯨꯝ ꯄꯨꯟꯅꯗꯔ꯭ꯦꯕ ꯑꯝꯇ ꯑꯥ
ꯈꯪꯗꯦꯗ ꯑꯁ ꯃꯊꯥ ꯁꯥꯏꯗ ꯑꯩꯗꯤ
ꯑꯗꯨꯝ ꯀꯩꯝ ꯈꯜꯂꯨꯅꯣ ꯚꯥꯏ ꯑꯗꯨꯝ ꯀꯩꯅꯣ ꯇꯧ ꯑꯩꯈꯣꯏ ꯀꯩꯁꯨ ꯃꯥꯡꯑꯣꯏ ꯀꯩꯗꯧꯔꯒꯦ ꯀꯩꯅꯣ ꯇꯧꯔꯒ ꯗꯤꯁꯦꯝꯕꯔꯒꯤꯗꯨꯗꯪ ꯄ꯭ꯔꯤꯄꯦꯔ ꯇꯧꯃꯤꯟꯅꯔꯁꯦ
ꯎꯝ ꯍꯟꯗꯛꯀꯤ ꯅꯦ ꯑ ꯈꯪꯗꯦꯌꯦ ꯃꯊꯥ ꯁꯥꯏꯌꯦ
ꯍꯥꯏꯐꯦꯠ ꯃꯥꯡ ꯇꯨꯡꯒꯤ ꯋꯥꯅꯦꯕ ꯑꯃꯅ ꯍꯥꯟꯒꯤꯕꯥ ꯈꯣꯠꯈꯤꯕ ꯑꯗꯨꯝ ꯀꯩꯁꯨ ꯑꯣꯏꯗ ꯌꯥꯄꯣꯠꯇꯦ ꯀꯥꯏꯗꯩꯩ
ꯑꯗꯨꯕꯨꯗꯤ ꯍꯥꯏꯗꯤ ꯍꯟꯗꯛ ꯆꯍꯤꯁꯦ ꯗ꯭ꯔꯣꯞꯁꯦ ꯂꯧꯅꯤꯡꯗ꯭ꯔꯦꯕ ꯑꯩ ꯍꯧꯖꯤꯛꯁꯦ
ꯍꯣꯏ ꯍꯣꯏ ꯍꯣꯏ ꯁꯨꯝ ꯂꯧꯔꯛꯇꯕꯗꯨ ꯇꯧꯏꯅꯦ ꯑꯩꯈꯣꯏꯅ
ꯃꯊꯥꯅꯦ ꯍꯥꯏꯕ ꯁꯥꯍꯜꯂꯤꯁꯦ ꯄꯨꯔꯥ ꯅꯝꯐꯨꯗ
ꯃꯥꯅꯦ ꯃꯥꯅꯦ ꯇꯁꯦꯡꯅ ꯍꯥꯏꯔꯒꯗꯤ ꯑꯗꯨꯝ ꯑꯇꯩ ꯗ꯭ꯔꯣꯞ ꯇꯧꯅꯕꯁꯨ ꯃꯌꯥꯝ ꯌꯥꯎꯋꯦ ꯑꯣ ꯑꯩꯈꯣꯏ ꯁ꯭ꯀꯨꯜ ꯇꯝꯃꯤꯟꯅꯔꯛꯄ ꯈꯣꯠꯂꯛꯄ ꯑꯗꯨꯝ ꯐꯖꯅ ꯑꯗꯨꯝ ꯀꯝꯄꯤꯇꯤꯇꯤꯞ ꯑꯣꯏꯅꯔꯤꯗꯅꯀꯣ ꯑꯗꯨꯒꯤꯅꯦ ꯁꯔꯗꯨꯗ ꯑꯗꯨꯝ ꯍꯥꯏꯗꯤ ꯍꯦꯜꯗꯤ ꯀꯝꯄꯤꯇꯤꯁꯟ ꯍꯥꯏꯇꯥꯔꯦ
ꯃꯥꯅꯦ ꯃꯥꯅꯦ
ꯑꯗꯨꯒꯤꯗꯣ ꯁꯨꯝ ꯀꯤꯞ ꯑꯞ ꯇꯧꯕ ꯁꯨꯝ ꯇꯧꯃꯤꯟꯅꯔꯛꯄꯗꯨꯗ ꯇꯧꯔꯤꯅꯦꯕ
ꯃꯥꯅꯦ ꯑꯗꯨꯕꯨꯗꯤ
ꯍꯥꯏꯗꯤ ꯀꯩ ꯍꯥꯏꯅꯤ ꯃꯃꯥꯡ ꯆꯍꯤꯒꯤ ꯖꯨꯟꯗꯅꯤꯅ ꯂꯣꯏꯒꯤꯗꯣ ꯖꯨꯂꯥꯏꯗꯔ
ꯑꯥ ꯖꯨꯟ ꯃꯥꯅꯦ ꯃꯥꯅꯦ ꯖꯨꯟ ꯖꯨꯂꯥꯏꯗ
ꯑꯗꯨꯒ ꯍꯥꯏꯗꯤ ꯗꯤꯁꯦꯝꯕꯔꯁꯦ ꯂꯣꯏꯈ꯭ꯔꯦꯗꯅ ꯑꯦꯛꯖꯥꯝꯁꯦ ꯊꯥꯔꯦꯅ ꯑꯗꯨꯒ ꯐꯠ ꯂꯥꯎꯅ ꯀꯧꯔꯛꯀꯅꯤꯁꯤꯅꯦꯕ ꯑꯩ ꯋꯥꯈꯜꯁꯤꯗ ꯆꯍꯤ ꯗ꯭ꯔꯣꯞ ꯂꯧꯔꯣꯏ ꯈꯣꯠꯂꯣꯏꯁꯤꯅꯦꯕ ꯈꯜꯂꯝꯃꯤꯁꯦ ꯄ꯭ꯔ ꯇꯥꯏꯣꯟꯅꯔ ꯌꯥꯝ ꯊꯤꯅ ꯀꯨꯏꯅ ꯆꯪꯕꯗꯣ ꯀꯧꯔꯛꯄꯗ ꯑꯗꯨ ꯑꯗꯨꯃꯥꯏꯅ ꯇꯧꯋꯦ
ꯆꯪꯉꯦ ꯑꯩꯁꯨ ꯈꯜꯂꯝꯃꯤꯅꯦ ꯗꯤꯁꯦꯝꯕꯔꯒꯤꯗ ꯅꯦꯠꯇꯣ ꯍꯥꯏꯗꯣꯛꯈ꯭ꯔꯦ ꯖꯅꯋꯥꯔꯤ ꯐꯦꯕꯋꯥꯔꯤꯗ ꯍꯥꯏꯗꯣꯛꯈ꯭ꯔꯦ ꯑꯗꯨ ꯗꯥꯏꯔꯦꯛ ꯀꯧꯔꯛꯄ ꯌꯥꯏꯗꯅ
ꯑꯗꯨꯅꯦ ꯑꯗꯨꯅꯦ ꯉꯥꯏꯍꯜꯂ ꯊꯝꯃꯤꯁꯦ ꯀꯩꯅꯣ ꯁꯤꯅꯦ
ꯀꯧꯗꯦꯕꯗꯣ
ꯑꯗꯨꯅꯦ ꯍꯥꯏꯕ ꯑꯗꯨꯗꯅꯦ ꯍꯥꯏꯕ ꯑꯩꯅ ꯄꯨꯔꯥ ꯇꯟꯖꯜꯂꯛꯏꯁꯦ
ꯃꯥꯅꯤ
ꯈꯪꯗꯦꯗ ꯑꯁ ꯇꯜꯂꯦ ꯌꯥꯝꯅ
ꯍꯣꯏ ꯑꯗꯨ ꯑꯇꯩ ꯑꯇꯩ ꯁꯦꯟꯇ꯭ꯔꯦꯜꯒꯤ ꯀꯩꯒꯤ ꯗꯥꯏꯔꯦꯛ ꯉꯥꯏꯗ ꯇꯥꯔꯒꯁꯨ ꯄꯕ꯭ꯂꯤꯛꯀꯤ ꯑꯣꯏꯇꯥꯔꯁꯨ ꯑꯗꯨꯝ ꯊꯥꯖꯅꯕ ꯂꯣꯏ ꯇꯧꯑꯣꯕ ꯂꯣꯏ
ꯎꯝ ꯑꯁꯦꯡꯕꯩ ꯑꯩ ꯑꯗꯨꯃꯥꯏꯅꯗꯤ ꯈꯜꯂꯛꯑꯦ
ꯎꯝ
ꯑꯗꯨꯅꯤꯅꯦ ꯑꯃꯨꯛꯁꯨ ꯃꯊꯥ ꯁꯥꯔꯤꯁꯦ ꯈꯪꯗꯦꯉꯣ ꯑꯁ ꯀꯩ ꯍꯥꯏꯅꯤ ꯑꯦꯛꯖꯥꯝꯒꯁꯦ ꯇꯞꯇꯥꯏꯅ ꯄꯩꯁꯥꯒꯗꯣ ꯇꯞꯇꯥꯏ ꯇꯤꯡꯊꯣꯛꯎꯔꯦꯅ ꯇꯥꯏ ꯇ ꯀꯦ ꯀꯩꯀꯥꯗ ꯑꯗꯨꯒ ꯑꯃꯨꯛ ꯈꯜꯂꯛꯆꯅꯤ ꯀꯥꯏꯅ
ꯃꯥꯅꯦ ꯍ ꯑꯩꯁꯨ ꯃꯥꯏ ꯈꯟ ꯈꯟ ꯆꯠ ꯆꯠꯄꯅꯦ ꯀꯩꯅꯣ ꯇꯧꯔꯒ ꯑꯁ ꯑꯩꯈꯣꯏꯅ ꯆꯠꯂꯤꯁꯦ ꯐ꯭ꯂꯥꯏꯠ ꯇꯤꯀꯦꯠꯁꯨ ꯗꯨꯀꯥꯟꯗ ꯑꯗꯨꯝ ꯇꯥꯡꯉꯤꯗꯅꯀꯣ ꯑꯪ ꯇꯥꯡꯕꯅꯤ ꯀꯩꯕ ꯑꯗꯨꯒ ꯒ꯭ꯨꯋꯍꯥꯇꯤꯕꯨ ꯇꯥꯡꯈꯠꯈ꯭ꯔꯦ ꯑꯗꯨꯛ ꯇꯥꯡ ꯆꯠꯂꯒ ꯍꯥꯌꯦꯡ ꯈꯜꯂꯛꯇ꯭ꯔꯗꯤ ꯑꯁ ꯌꯥꯝ ꯊꯤꯅ ꯅꯨꯡꯉꯥꯏꯦ ꯀꯥꯏꯅꯒ ꯈꯣꯏꯕꯥ ꯍꯣꯏꯒ ꯕꯥꯕꯥꯒ ꯆꯠꯃꯤꯟꯅꯕꯗꯣ ꯌꯥꯝ ꯊꯤꯅ ꯀ꯭ꯌꯨꯇꯤꯒ ꯑꯣꯏꯖꯕꯗꯣ ꯈꯪ
ꯎꯝ ꯅꯠꯇꯅꯦ ꯍꯥꯏ ꯑꯩ ꯑꯗꯨ ꯍꯧꯖꯤꯛ ꯍꯧꯖꯤꯛꯅ ꯑꯗꯨꯅꯦ ꯍꯥꯏꯕ ꯑꯃꯨꯛ ꯈꯜꯂꯤꯁꯦ
ꯍꯣꯏ ꯑꯗꯣ ꯀꯩꯝ ꯈꯜꯂꯨꯅꯣ ꯚꯥꯏ ꯑꯗꯨꯝ ꯆꯠꯂꯣ ꯀꯩꯅꯣ ꯑꯗꯨꯝ ꯍꯥꯏꯗꯤ ꯊꯥꯖꯤꯟꯕ ꯌꯥꯕ ꯑꯣꯏꯇꯥꯔꯗꯤ ꯀꯅꯥ ꯈꯪꯅꯤ ꯇ ꯇ ꯈꯜꯂꯛꯑꯗꯤ
ꯑꯗꯨꯕꯨꯗꯤ ꯍꯣꯏ ꯃꯊꯥꯅꯤ ꯁꯥꯔꯤꯁꯦ ꯃꯊꯥꯁꯦ ꯁꯥꯍꯜꯂꯦ ꯍꯥꯏꯕ
ꯖꯁ ꯃꯥꯡ ꯇꯨꯡꯒꯤ ꯋꯥꯅꯦ ꯀꯩꯁꯨ ꯌꯥꯝ ꯍꯦꯟꯅ ꯈꯟꯖꯟꯒꯅꯣ
ꯍꯣꯏ ꯑꯗꯨꯕꯨꯗꯤ ꯑꯗꯨꯅꯤ ꯁꯦꯟꯇ꯭ꯔꯦꯜ ꯑꯗꯣ ꯑꯩꯈꯣꯏ ꯁꯞꯖꯦꯛꯁꯦ ꯄꯥꯛ ꯂꯩꯒꯟꯗꯦ ꯍꯥꯏꯕ ꯗꯤꯄꯥꯔꯠꯃꯦꯟ ꯑꯣꯏꯅ ꯑꯗꯨꯒꯤ ꯋꯥꯅꯦ
ꯍꯣꯏ ꯍꯣꯏ ꯑꯗꯨꯁꯨ ꯈꯟꯗ ꯌꯥꯗꯦ ꯑꯃꯨꯛ
ꯑꯗꯨꯅꯦ
ꯎꯝ ꯆꯥꯛ ꯆꯥꯔꯕꯣ
ꯆꯥꯛꯆꯥꯥꯗ꯭ꯔꯤ
ꯑꯣ ꯑꯣ
ꯅꯪꯗꯤ
ꯑꯩ ꯍꯣꯔꯦꯟ ꯑꯥ ꯋꯥꯠꯂꯤ ꯃꯄꯟ ꯃꯈꯥꯏ ꯑꯗꯥꯏ ꯆꯥꯗꯣꯏꯅꯤ
ꯃ ꯊꯦꯡꯉꯤꯅ
ꯍꯣꯏ ꯃꯣꯏ ꯄꯨꯡ ꯅꯤꯄꯥꯟ ꯃꯈꯥꯏ ꯃꯥꯄꯟꯗꯥꯏ ꯌꯥꯝ ꯄꯤ ꯑꯗꯣ ꯑꯩꯈꯣꯏ ꯃꯥꯄꯟ ꯃꯈꯥꯏ ꯗ ꯆꯥꯕ
ꯎꯝ ꯎꯝ ꯎꯝ ꯌꯥꯝ ꯊꯦꯡꯉꯦ ꯑꯗꯨꯗꯤ ꯑꯌꯨꯛꯀꯤꯗꯤ ꯀꯃ ꯀꯥꯟ ꯄꯤꯒꯦ
ꯑꯗꯨꯝ ꯄꯨꯡ ꯃꯥꯄꯜꯗ ꯃꯣꯏ ꯑꯉꯥꯡꯁꯤꯡ ꯀ꯭ꯂꯥꯁ ꯍꯧꯅꯩ ꯑꯗꯨ ꯅꯪꯅꯕ ꯅꯤꯄꯥꯜ ꯃꯈꯥꯏ ꯅꯤꯄꯥꯥꯟ ꯑꯗꯨꯋꯥꯏꯗ ꯑꯗꯨꯝ ꯄꯤꯕ ꯍꯧꯋꯦ ꯑꯩꯅꯄꯥ ꯑꯗꯨꯗꯁꯨ ꯑꯗꯨꯝ ꯃꯥꯄꯜ ꯃꯈꯥꯏ ꯑꯗꯨꯋꯥꯏ ꯑꯗꯨꯝ ꯆꯥꯏ
ꯀꯣꯂꯦꯖ ꯌꯨꯅꯤꯕꯔꯁꯤ
ꯍꯣꯏ ꯀꯩꯁꯨ ꯌꯥꯝ ꯍꯣꯏ ꯍꯣꯏ ꯀꯩꯁꯨ ꯌꯥꯝ ꯍꯦꯟꯅ ꯂꯥꯞꯅ ꯀꯃꯥꯏ ꯍꯥꯏꯅꯤ ꯁꯦꯚꯦꯟ ꯍꯟꯗ꯭ꯔꯦꯗ ꯃꯤꯇꯔ ꯀꯤꯂꯣꯃꯤꯇꯔ ꯑꯃ ꯃꯨꯛ ꯍꯥꯏ ꯇꯥꯔꯦ
ꯑꯣ ꯑꯣꯇꯣ ꯗ ꯆꯠꯄ꯭ꯔ ꯑꯗꯨꯗꯤ ꯀꯃꯥꯏꯅ ꯇꯧꯒꯦ
ꯍꯣꯏ ꯃꯣꯏ ꯏ ꯔꯤꯛꯁꯣ ꯂꯩꯌꯦ ꯏ ꯔꯤꯛꯁꯣꯗꯣ ꯐꯪꯗꯕ ꯈꯣꯠꯇꯕ ꯇꯧꯔꯒꯅ ꯑꯗꯨꯝ ꯃꯣꯏ ꯎꯕꯔ ꯀꯩꯀꯥ ꯑꯗꯨꯝ ꯔꯦꯄꯤꯗꯣꯗ ꯇꯧꯔ ꯆꯠꯄ
ꯄ꯭ꯔꯥꯏꯖꯇꯤ ꯏ ꯔꯤꯛꯁꯣꯒꯤ ꯀꯃꯥꯏꯅ ꯇꯧꯒꯦ ꯍꯥꯏꯗꯤ ꯁ꯭ꯋꯥꯏꯒ ꯑꯗꯨꯝ ꯃꯥꯟꯅꯕꯔꯣ
ꯑꯥ ꯀꯩꯁꯨ ꯌꯥꯝ ꯍꯦꯟꯅ ꯈꯦꯠꯅꯕ ꯑꯣꯏꯗꯦ ꯑꯗꯨꯝ ꯑꯩ ꯆꯠꯄꯁꯦ ꯑꯥ ꯆꯠꯈꯤꯕ ꯀꯥꯟꯗ ꯑꯗꯨꯝ ꯂꯨꯄꯥ ꯀꯨꯟ ꯀꯨꯟꯊ꯭ꯔꯥ ꯑꯗꯨꯃꯥꯏꯅ ꯂꯧꯋꯦꯕꯀꯣ
ꯎꯨꯝ
ꯍꯜꯂꯛꯄꯒꯤ ꯀꯨꯟ-ꯀꯨꯟꯊ꯭ꯔꯥ ꯑꯃ ꯑꯗꯣ ꯍꯜꯂꯛꯄꯗꯨꯗꯤ ꯑꯗꯨꯝ ꯈꯣꯡꯅ ꯂꯥꯛꯄꯁꯨ ꯌꯥꯎꯋꯦ ꯍꯧꯖꯤꯜꯂ ꯈꯣꯠꯂꯒ ꯑꯥ ꯆꯠ ꯁꯤꯕꯨꯗꯤ ꯅꯪꯉꯔꯣꯏ ꯗ꯭ꯔꯥ ꯍꯥꯏꯅ ꯈꯣꯡ ꯆꯠꯄꯗꯣ ꯃꯇꯝ ꯆꯪꯕꯅꯤꯅꯀꯣ ꯇꯤꯠ-ꯇꯤꯠ ꯑꯗꯨꯗꯨꯅ ꯑꯗꯨꯝ ꯏ-ꯔꯤꯁꯣꯒꯨꯝꯕ ꯑꯗꯩ ꯔꯦꯄꯤꯗꯣꯒꯨꯝꯕ ꯆꯠꯂꯦ ꯑꯗꯨꯝ ꯀꯨꯟ ꯀꯨꯟꯊ꯭ꯔꯥ ꯑꯗꯨꯃꯥꯏꯅ ꯂꯧꯋꯦ
ꯎꯝ ꯑꯗꯨꯒ ꯑꯃꯨꯛ ꯀꯋꯥꯁ ꯀꯩꯀꯥ ꯇꯧꯍꯜꯂꯦ ꯍꯥꯏꯗꯅ ꯍꯥꯏꯗꯤ ꯀ꯭ꯂꯥꯁ ꯃꯔꯤ ꯂꯧꯋꯦ ꯍꯥꯏꯗꯅ ꯑꯗꯨꯗꯤ ꯑꯣꯖꯥꯅ ꯑꯗꯨꯝ ꯇꯥꯛꯄ꯭ꯔꯣ ꯀꯃꯥꯏꯅ ꯇꯧꯔꯤꯅꯣ
ꯑꯧ ꯇꯥꯛꯑ ꯃꯣꯏꯒꯤ ꯎꯝ ꯀꯩ ꯍꯥꯏꯅꯤ ꯄꯤ-ꯑꯩꯆ-ꯗꯤꯒꯤ ꯑꯣꯏꯅ ꯏꯁꯄꯦꯁꯤꯐꯤꯛ ꯑꯣꯏꯕ ꯑꯣꯖꯥ ꯂꯩꯕ ꯃꯥꯜꯂꯦꯕ
ꯎꯝ-ꯎꯝ-ꯎꯝ ꯅꯩ ꯁꯤꯠ
ꯍꯥ
ꯅꯣꯏꯒꯤ ꯁꯤꯠꯇꯣ ꯀꯌꯥꯃꯨꯛ ꯈꯟꯒꯤꯒꯦ ꯍꯥꯏꯗꯤ ꯈꯟꯕ ꯃꯇꯝ ꯇꯝꯗ
ꯁꯤꯠꯁꯦ ꯃꯣꯏ ꯅꯦꯠꯀꯤ ꯅꯦꯠ ꯐꯥꯎꯔ ꯂꯥꯛꯄ ꯈꯣꯠꯄꯗꯨꯗꯤ ꯗꯥꯏꯔꯦꯛ ꯏꯟꯇꯔꯚꯤꯌꯨ ꯇꯧꯔꯒ ꯑꯗꯨꯝ ꯃꯣꯏ ꯑꯗꯨꯝ ꯂꯧꯁꯟꯒ꯭ꯔꯦ ꯑꯩꯈꯣꯏꯗꯤ ꯅꯦꯠꯇꯣ ꯌꯥꯎꯗꯕꯅꯤꯅ ꯑꯦꯟꯇ꯭ꯔꯥꯟꯁ ꯊꯥꯍꯜꯂꯦꯕꯀꯣ ꯑꯗꯨꯒ ꯃꯣꯏ ꯑꯥ ꯗꯤꯄꯥꯔꯠꯃꯦꯟ ꯗꯤꯄꯥꯔꯠꯃꯦꯟꯒꯤꯕꯨꯗꯤ ꯗꯤꯄꯦꯟ ꯇꯧꯔꯝꯒꯅꯤ ꯗꯣ ꯑꯩꯈꯣꯏ ꯍꯧꯖꯤꯛ ꯇꯧꯔꯤꯁꯦ ꯑꯩꯈꯣꯏ ꯗꯤꯄꯥꯔꯠꯃꯦꯟꯒꯤ ꯑꯣꯏꯅ ꯃꯤ ꯇꯔꯦꯠ ꯈꯛꯇꯪ ꯑꯣꯏꯌꯦꯕꯀꯣ ꯑꯗꯨꯝ ꯑꯗꯣ ꯑꯇꯣꯞꯄ ꯄꯣꯜ ꯁꯥꯏꯟꯁꯀꯨꯝꯕ ꯌꯥꯝ ꯌꯥꯝꯃꯦ ꯃꯣꯏ ꯗꯤꯄꯥꯔꯠꯃꯦꯟꯒꯤ ꯃꯤ
ꯎꯝ ꯍꯨꯝ
ꯗꯤꯄꯥꯔꯠꯃꯦꯟ ꯗꯤꯄꯥꯔꯠꯃꯦꯟꯒꯤ ꯃꯈꯥ ꯄꯣꯟꯕ ꯃꯥꯜ
ꯑꯩꯈꯣꯏꯒꯤꯁꯨ ꯑꯦꯝ-ꯏꯌꯨꯗ ꯍꯧꯕꯗꯣ ꯍꯟꯗꯛꯀꯤ ꯊꯥꯒꯠꯂꯤꯁꯦ ꯁꯤꯠ ꯂꯩꯌꯦ ꯗ ꯃꯪꯉꯥ ꯈꯛ ꯊꯥꯒꯠꯂꯤꯌꯦ
ꯑꯦ
ꯑꯗꯨꯅꯦ ꯍꯥꯏꯁꯦ
ꯑꯣ ꯗꯥꯏꯔꯦꯛꯃꯛꯇꯤ ꯈꯪꯗ꯭ꯔꯦ ꯑꯗꯨꯒ ꯑꯩꯈꯣꯏ ꯍꯣꯏ ꯇꯔꯥꯃꯨꯛꯇꯤ ꯑꯣꯏꯔꯝꯗꯣ ꯃꯥꯜꯂꯦ ꯑꯩꯈꯣꯏ ꯍꯥꯏꯗꯤ ꯑꯥ ꯃꯦꯛꯁꯤꯃꯝꯗꯣꯀꯣ ꯑꯗꯨ ꯑꯈꯣꯏ ꯍꯧꯖꯤꯛ ꯇꯧꯔꯤꯁꯦ ꯍꯣꯏ ꯑꯩꯈꯣꯏ ꯍꯧꯖꯤꯛ ꯇꯧꯔꯤꯁꯤ ꯇꯔꯦꯠ ꯇꯪ ꯇꯧꯋꯦꯕꯀꯣ
ꯎꯝ
ꯑꯗꯨꯃꯥꯏꯅ ꯑꯈꯣꯏ ꯇꯔꯦꯠꯃꯨꯛ ꯇꯔꯦꯠꯇꯪ ꯇꯧꯃꯤꯟꯅꯔꯤ
ꯑꯣꯀꯦ ꯑꯣꯀꯦ ꯐꯩꯅꯦ ꯍꯥꯏꯗꯤ ꯇꯔꯦꯠꯇꯨꯗꯤ ꯑꯗꯨꯝ ꯅꯨꯡꯉꯥꯏꯕ ꯄꯨꯟꯕ ꯇꯔꯨꯛ ꯑꯇꯣꯞꯄ
ꯑꯥ ꯑꯗꯨꯝ ꯍꯣꯏ ꯑꯗꯨꯝ ꯌꯥꯎꯋꯦ ꯑꯗꯣ ꯀꯨꯀꯤ ꯃꯆꯥ ꯑꯃ ꯌꯥꯎꯋꯦ
ꯑꯩꯃ ꯀꯃꯥꯏ ꯇꯒꯦ ꯑꯗꯨꯗꯤ
ꯑꯗꯨꯝ ꯌꯥꯅ ꯌꯥꯅꯕ ꯀꯩꯅꯣꯗ ꯗꯤꯄꯥꯔꯠꯃꯦꯟꯗ ꯌꯥꯎꯔꯕꯅꯤꯅ ꯑꯗꯨꯝ ꯈꯨꯠꯇ ꯌꯥꯗꯕꯅꯤ ꯄꯨꯜꯂꯦ ꯑꯗꯨ ꯌꯥꯝ ꯍꯦꯟꯅ ꯀ꯭ꯂꯣꯁꯄꯨꯗꯤ ꯑꯣꯏꯗꯦꯗ
ꯎꯝ ꯅꯨꯄꯤꯔꯥ ꯅꯨꯄꯥꯔꯣ
ꯅꯨꯄꯤꯅꯦ ꯅꯨꯄꯤꯅꯦ ꯑꯗꯨꯗ ꯍꯣꯏ ꯃꯥꯅ ꯍꯦꯟꯅ ꯍꯪꯒꯣꯏꯕ ꯃꯥꯜꯂꯦ ꯑꯩꯈꯣꯏ ꯃꯩꯇꯩꯅꯦꯒ ꯍꯥꯏꯕꯗꯨꯗꯀꯣ
ꯑꯁ ꯐꯖꯔꯝꯅꯤ
ꯀꯩ ꯍꯥꯏꯅꯤ ꯃꯁꯥꯗꯨ ꯑꯗꯨꯝ ꯄꯥꯈꯠꯄ ꯀꯤ ꯑꯣꯏ ꯑꯗꯨꯝ ꯇꯧꯋꯦꯕ ꯃꯣꯏꯅꯦꯟ ꯍꯉꯒꯣꯏꯔꯤꯄꯣꯠꯅꯤ
ꯑꯍꯟ ꯑꯣꯏꯗꯣꯏꯔꯣ
ꯍꯣꯏ ꯃꯣꯏ ꯁꯦꯅꯤꯌꯔ ꯉꯛꯇ ꯑꯣꯏꯗꯨ ꯑꯩꯉꯣꯟꯗꯒꯤ ꯆꯍꯤ ꯃꯔꯤ ꯃꯉꯥ ꯍꯟꯕ ꯈꯣꯠꯄ ꯑꯗꯨꯝ ꯑꯗꯨꯃꯥꯏꯅ ꯂꯣꯏ ꯑꯣꯏꯅꯩꯌꯦ ꯑꯌꯥꯝꯕ
ꯑꯝ ꯍꯨꯝ ꯑꯗꯨꯗꯤ ꯋꯥꯈꯜꯒꯨꯝꯕꯗꯤ ꯆꯥꯟꯅꯕ꯭ꯔꯥ ꯀꯃꯥꯏꯅ ꯇꯧꯋꯦ
ꯍꯥ
ꯋꯥꯈꯜ ꯆꯥꯟꯅꯕ꯭ꯔꯕ
ꯑ ꯆꯥꯟꯅꯗꯕꯁꯨ ꯌꯥꯎꯋꯦ ꯍꯥꯏꯗꯤ ꯖꯦꯅꯦꯔꯦꯁꯟꯗꯣ ꯈꯔ ꯒꯦꯞ ꯂꯩꯈꯤꯕꯒꯤ ꯍꯥꯏ ꯃꯣꯏ ꯌꯥꯝ ꯍꯦꯟꯅ ꯀꯩ ꯍꯥꯏꯅꯤ ꯑꯣꯏꯕ ꯈꯣꯠꯄꯗꯤ ꯇꯧꯗꯦꯕ ꯃꯥ ꯊꯣꯛꯄ ꯑꯝ ꯇꯧꯔꯔ ꯑꯗꯨꯝ ꯍꯣꯏ ꯃ ꯆꯤꯆꯦ ꯏꯆꯦꯒꯤ ꯇꯥꯏꯞꯇ ꯍꯥꯏꯇꯥꯔꯦ ꯃꯥꯏꯅ ꯂꯣꯏꯅꯕꯤꯕꯁꯨ ꯌꯥꯎꯋꯦ
ꯑꯗꯣ ꯑꯌꯥꯝꯕꯅꯗꯤ ꯁꯦꯅꯤꯌꯔ ꯉꯥꯛꯇꯅꯤ
ꯅꯪ ꯑꯃ ꯄꯨꯜꯂꯦ ꯍꯥꯏꯕ ꯅꯨꯄꯤꯗꯣ ꯑꯗꯨꯈꯛꯅꯦꯕ ꯐꯖꯅ ꯄꯨꯜꯂꯤꯁꯦ
ꯍꯣꯏ ꯍꯣꯏ ꯃꯥꯅ ꯀꯩꯅꯣ ꯑꯣꯏꯕ ꯒꯥꯥꯔꯣ ꯑꯣꯏꯕ ꯃꯦꯘꯥꯂꯤꯌꯥ ꯃꯆꯥ
ꯃꯥꯗꯣ ꯕꯤ ꯑꯦꯗ ꯀꯩꯀꯩ ꯇꯧꯔꯨꯔ ꯃꯥꯜꯂꯦ ꯑꯗꯨꯒ ꯀꯩꯅꯣ ꯍꯥꯏꯐꯦꯠ ꯃꯣꯏ ꯀꯣꯂꯦꯖꯇ ꯀꯩꯗ ꯑꯣꯖꯥ ꯑꯣꯏꯔꯨꯔ ꯃꯥꯜꯂꯦꯀꯣ ꯗꯨꯒ ꯆꯡꯉꯛꯄꯅꯦ
ꯐꯩꯅꯦ ꯃꯥꯗꯤ
ꯑ ꯑꯩꯉꯣꯟꯗꯒꯤ ꯆꯍꯤ ꯃꯉꯥꯃꯨꯛ ꯍꯜꯂꯦ ꯃꯥꯁꯨ
ꯥꯍꯣꯏ ꯑꯃꯥꯏ ꯇꯎꯔ ꯂꯣꯏꯅꯔꯤ ꯑꯗꯨꯝ
ꯑꯗꯣ ꯐꯕꯨ ꯐꯔꯗꯤ ꯑꯗꯨꯝ ꯐꯗꯣꯏꯅꯦ
ꯃꯥꯟꯅꯦ ꯃꯥꯟꯅꯦ
ꯃꯥꯟꯅꯦ ꯑꯩꯈꯣꯏ ꯃꯥꯁꯇꯔꯁꯇꯗꯤ ꯃꯤꯒꯁꯦ ꯑꯁ ꯋꯥꯈꯜ ꯆꯥꯟꯅꯔꯛꯇ꯭ꯔꯤꯕ ꯍꯥꯏꯗꯤ ꯆꯍꯤꯗꯣ ꯈꯦꯠꯅꯔꯛꯄꯒꯤ ꯈꯪꯕ꯭ꯔꯥ
ꯑꯁ ꯈꯠꯅꯥꯕꯗ ꯈꯠꯅꯥꯕꯗ ꯀꯗꯥꯥꯏꯗꯩꯩꯅꯣ ꯃꯁ
ꯑꯗꯨꯅꯦ ꯑꯗꯨꯅꯦ ꯃꯥꯁꯔ ꯇꯝꯃꯦ ꯀꯥꯟꯅ ꯑꯗꯨ ꯄꯨꯔꯥ ꯀꯩꯩꯅꯣ ꯇꯧꯅꯔꯦ ꯑꯩꯗꯣ
ꯂꯣꯏꯔꯦ ꯒꯔꯨꯞ ꯃꯦꯁꯦꯁꯀꯗꯤ ꯑꯦꯅꯤ ꯄꯣꯒꯔꯝ ꯑꯃ ꯁꯥꯒꯤ ꯈꯨꯗꯤꯡ ꯈꯠꯅꯔꯛꯀꯗꯣꯏꯅꯤ
ꯑꯗꯨꯅꯦ ꯍꯥꯏꯕ ꯀꯩꯅꯣ ꯍꯥꯏꯕ ꯑꯗꯨ ꯇꯁꯦꯡꯅ ꯀꯔꯤꯅꯣ ꯁꯤꯅꯦ ꯅꯦ